ꯍꯜꯂꯣ ꯇꯥꯕ꯭ꯔꯣ
ꯑꯧ ꯇꯥꯏꯌꯦ
ꯑ ꯀꯩ ꯇꯧꯔꯤꯅꯣ
ꯑꯁ ꯀꯩꯁꯨ ꯇꯧꯗꯦꯗ ꯍꯧꯒꯠꯂꯒ ꯑꯗꯨꯝ ꯂꯩꯌꯦ
ꯑꯥ ꯌꯥꯝ ꯐꯩꯌꯦ ꯆꯥꯛ ꯆꯥꯔꯕꯣ
ꯆꯥꯗ꯭ꯔꯤ
ꯑ ꯀꯩ ꯃꯊꯦꯜꯗꯤ ꯊꯣꯡꯈ꯭ꯔꯦ
ꯈꯪꯗꯦꯗ ꯀꯩ ꯊꯣꯡꯉꯤꯕꯅꯣ
ꯆꯥꯛ ꯊꯣꯡꯗ꯭ꯔꯤꯕꯣ
ꯆꯥꯛ ꯄꯨꯗꯤ ꯊꯣꯡꯂꯝꯈꯅꯤ ꯑꯗ ꯀꯔꯤ ꯊꯣꯡꯕ꯭ꯔꯥ ꯈꯪꯗꯕ
ꯑꯁ
ꯀꯩꯅꯣ ꯑꯩꯈꯣꯏ ꯑꯩꯗꯤ ꯆꯥꯗ꯭ꯔꯦ ꯑꯩꯁꯨ ꯆꯥꯗ꯭ꯔꯒ ꯌꯥꯝꯅ ꯉꯟꯅ ꯍꯧꯒꯠꯄ ꯃꯥꯜꯂꯦꯀꯣ ꯑꯥ ꯑꯩꯁꯨ ꯍꯧꯖꯤꯛ ꯍꯧꯒꯠꯄꯗ ꯉꯥꯏꯔꯤꯗ
ꯑꯥ
ꯀꯩ ꯑꯗꯣ ꯎ ꯌꯨꯝ ꯂꯩꯒꯦꯔꯣ ꯃꯄꯥꯟ ꯆꯠꯀꯦꯔꯣ ꯉꯁꯤꯗꯤ ꯀꯔꯤ ꯄ꯭ꯂꯥꯟ ꯇꯧꯔꯦ
ꯈꯪꯗꯦ ꯉꯁꯤꯁꯦ ꯍꯧꯖꯤꯛ ꯅꯣꯡ ꯇꯥꯔꯒ ꯂꯩꯌꯦ
ꯅꯣꯡ ꯇꯥꯔꯤꯕ ꯍꯧꯖꯤꯛꯁꯦ
ꯑꯥ
ꯑ ꯑꯩꯈꯣꯏꯔꯣꯝꯗꯗꯤꯗꯤ ꯅꯨꯡꯁꯥ ꯌꯥꯝ ꯀꯜꯂꯤ
ꯑꯥ
ꯑꯩꯈꯣꯏꯔꯣꯝꯗꯗꯤ ꯅꯨꯡꯁꯥ ꯌꯥꯝ ꯀꯜꯂꯦꯕ
ꯑꯥꯑꯣ ꯉꯁꯤꯗꯤ ꯀꯗꯥꯏ ꯆꯠꯀꯦꯔꯥ
ꯉꯁꯤꯗꯤ ꯑꯗꯨꯝ ꯍꯤꯞꯄꯒ ꯂꯩꯔꯅꯤꯅ ꯋꯤꯛꯂꯤ ꯑꯣꯐ ꯑꯣꯏꯕꯅꯤꯅ
ꯑ ꯅꯨꯡꯉꯥꯏꯔꯦ
ꯅꯨꯡꯉꯥꯏꯕ꯭ꯔꯥ ꯅꯨꯡꯉꯥꯏꯇꯕ꯭ꯔꯥ ꯈꯪꯗ꯭ꯔꯦ ꯑꯗꯨꯝ ꯍꯤꯞꯄꯒ ꯂꯩꯔꯒꯦ ꯉꯁꯤꯗꯤ
ꯎꯝ
ꯅꯡꯗꯤ
ꯈꯪꯗ꯭ꯔꯤꯌꯦ ꯑꯩꯁꯦ ꯀꯗꯩ ꯑꯌꯣ
ꯑꯁ ꯅꯣꯏꯗꯤ ꯐ꯭ꯔꯤꯗ ꯂꯩꯕꯅꯤꯅ ꯀꯣꯏꯕ ꯆꯠꯄ ꯌꯥꯏꯗꯅ ꯅꯣꯏ ꯅꯃꯥꯟꯅꯕꯤꯁꯤꯡꯒ
ꯎꯝ ꯀꯔꯤ ꯐ꯭ꯔꯤꯗ ꯊꯕꯥꯛ ꯌꯥꯝꯃꯟꯕꯒꯤ ꯀꯣꯛ ꯉꯥꯎꯔꯤꯅꯦ
ꯑꯣ ꯅꯣꯏꯁꯤ ꯆꯤꯡꯗ ꯂꯩꯕ꯭ꯔꯥ ꯇꯝꯄꯥꯛꯇ ꯂꯩꯕ꯭ꯔꯥ
ꯆꯤꯡꯗꯅꯦꯅ
ꯆꯤꯡꯗ ꯆꯤꯡꯗ ꯂꯩꯕꯗꯨꯅ ꯍꯦꯟꯅ ꯅꯨꯡꯉꯥꯏꯌꯦꯀꯣ
ꯎꯝ ꯑꯗꯨ ꯅꯨꯡꯉꯥꯏꯔꯦ
ꯆꯥꯕ ꯊꯛꯄꯁꯨ ꯅꯨꯡꯉꯥꯏ ꯑꯣꯔꯒꯥꯅꯤꯛ ꯉꯥꯛꯇ ꯆꯥꯕꯒꯤ ꯁꯥꯁꯨ ꯐꯒꯠꯂꯛꯀꯅꯦꯕ
ꯎꯝ
ꯑꯗꯨꯒ ꯂꯥꯎ ꯆꯠꯀꯅꯤ ꯍꯣꯃꯥꯡ ꯊꯣꯛꯀꯅꯤ ꯆꯥꯕ ꯊꯛꯄ ꯅꯨꯡꯉꯥꯏꯔꯅꯤ ꯑꯗꯣ ꯅꯨꯡꯁꯤꯠ ꯅꯨꯡꯁꯤꯠꯁꯨ ꯁꯦꯡꯕ ꯁꯣꯔ ꯍꯨꯜꯂꯦ ꯑꯗꯨꯒꯤ ꯀꯩꯅꯣ ꯄꯨꯟꯁꯤꯒꯅꯦꯕ
ꯍꯥꯏ ꯍꯥꯏ
ꯄꯨꯟꯁꯤꯒꯅꯤ ꯍꯥꯏ ꯄꯨꯟꯁꯤꯒꯅꯤ ꯍꯥꯏꯕꯗꯣ ꯈꯪꯉꯤꯀꯣ
ꯈꯪꯉꯦ ꯈꯉꯦ
ꯑꯩꯉꯣꯟꯗ ꯀꯩ ꯍꯩꯔꯝꯅꯦ ꯑꯗꯨꯕꯨ
ꯑ ꯒꯤꯇꯑꯗ ꯒꯤꯇꯑ ꯍꯥꯏ
ꯑ ꯑ ꯁꯣꯝꯁꯦ ꯆꯍꯤ ꯀꯌꯥꯗꯤ ꯁꯣꯔꯒꯤ ꯍꯥꯥ
ꯒꯌꯥ ꯁꯨꯔꯝꯒ ꯇꯕ ꯃꯥꯟꯕꯗ꯭ꯔꯣꯕ
ꯑꯩꯁ ꯑꯩꯅ ꯈꯟꯕꯗ ꯑꯃꯨꯛ ꯍꯥꯏꯔꯣꯍꯦ ꯑꯃꯨꯛ ꯍꯥꯏꯔꯣ
ꯀꯦ
ꯑꯃꯨꯛ ꯍꯥꯏꯌꯣꯕ ꯅꯪ ꯍꯥꯏꯕꯗꯣ
ꯀꯌꯥ ꯁꯨꯔꯝꯒꯗꯧꯕ ꯃꯥꯟꯕ꯭ꯔꯣ ꯍꯥꯏꯗꯤ ꯈꯦꯛꯇ
ꯎꯝ ꯅꯪꯒꯤ ꯃꯈꯣꯟ ꯇꯥꯕꯗꯨꯀꯣ ꯑꯩꯅ ꯈꯟꯕꯁꯦ
ꯑꯠꯆꯥ ꯑꯆꯥ ꯇ꯭ꯋꯦꯟꯇꯤ ꯇ꯭ꯋꯦꯟꯇꯤ ꯊ꯭ꯔꯤꯒꯤ ꯇ꯭ꯋꯦꯟꯇꯤ ꯐꯣꯔꯒꯨꯝꯕ ꯂꯩꯔꯝ ꯁꯣꯏꯗ꯭ꯔꯦ ꯁꯤꯁꯦ ꯆꯨꯝꯃꯤꯒꯣ
ꯌꯥꯝ ꯆꯨꯝꯅꯒ ꯍꯦꯔꯛꯑꯦꯀꯣ ꯎ
ꯑ ꯑꯩ ꯑꯗꯨꯒꯨꯝꯕ ꯍꯥꯏꯕ ꯍꯩꯕꯅꯦ ꯃꯤ ꯃꯈꯣꯟ ꯇꯥꯔꯒ ꯍꯥꯏꯕꯁꯦ ꯑꯩ ꯌꯥꯝ ꯍꯩꯕꯅꯤ
ꯁꯤ ꯌꯥꯝꯦꯝ ꯍꯅꯦ
ꯇ꯭ꯋꯦꯟꯇꯤ ꯐꯣꯔ
ꯑꯗꯨꯝ ꯌꯥꯔꯦ ꯑꯝ
ꯍꯣꯏ ꯑꯩ ꯈꯪꯉꯦꯕ ꯑꯁ ꯑꯗꯣ ꯑ ꯇ꯭ꯋꯦꯟꯇꯤ ꯐꯣꯔ ꯁꯨꯕꯅꯤꯅ ꯀꯩꯅꯣ ꯕꯣꯏ ꯐ꯭ꯔꯦꯟꯒꯨꯝꯕꯗꯤ ꯂꯩ ꯂꯩꯕ ꯍꯧꯔꯝꯃꯅꯤꯅꯦ
ꯑꯦ ꯑ
ꯍꯥ
ꯂꯩꯖꯗꯦ ꯑꯩꯈꯣꯏꯗꯤ
ꯆꯤꯡꯊꯤꯒꯅꯨꯍ ꯍꯟꯗꯛꯀꯥꯟ ꯅꯨꯄꯤ ꯂꯩꯁ꯭ꯃꯤ ꯉꯥꯏꯍꯥꯛꯇ ꯂꯩꯔꯤꯁꯦ ꯕꯣꯏ ꯐ꯭ꯔꯦꯟ ꯂꯩꯕ ꯉꯥꯏꯍꯥꯛꯇ ꯑꯩꯅ ꯍꯥꯏꯕꯗ ꯑꯩꯅ ꯄ꯭ꯔꯣꯄꯣꯁ ꯇꯧꯔꯛꯄ ꯃꯇꯝꯗ ꯕꯣꯏ ꯐ꯭ꯔꯦꯟ ꯂꯩꯕ꯭ꯔꯣ ꯂꯩꯌꯦ ꯂꯩꯌꯦ ꯉ
ꯍꯥ ꯍꯥ ꯍꯥ ꯏꯁ ꯂꯣꯏꯔꯦ꯫
ꯑꯦ ꯑꯩ ꯈꯪꯉꯦꯕ ꯂꯩꯀꯣ
ꯂꯩꯗꯨꯗꯤ ꯑꯩꯈꯣꯏꯗꯤ ꯃꯤ ꯂꯣꯏꯅꯃꯛ ꯂꯩꯒꯦꯔꯅꯦ ꯅꯪꯁꯨ ꯀꯔꯤꯔꯅꯦ꯫
ꯃꯁꯛ ꯃꯁꯛ ꯐꯖꯕꯁꯤꯡꯁꯦ ꯕꯣꯏꯐ꯭ꯔꯦꯟ ꯂꯩꯇꯦ ꯍꯥꯏꯁꯤꯅꯦ
ꯍꯥꯥ꯫
ꯃꯁꯛ ꯐꯖꯕꯁꯤꯡꯁꯦ ꯕꯣꯏ ꯐ꯭ꯔꯦꯟ ꯂꯩꯇꯦ ꯍꯥꯏꯅꯤ ꯁꯨꯝ
ꯏꯁꯤ ꯌꯦꯉꯃ ꯑꯦ ꯋꯥꯔꯤꯔ ꯏꯗꯤ
ꯍꯥꯥ ꯑꯁꯦ ꯃꯩ
ꯑꯗꯨꯗꯤ ꯀꯔꯤ ꯇꯧꯔꯕꯒꯤꯔꯣ ꯑꯩꯗꯤ ꯈꯪꯗꯦ ꯁꯤꯅ ꯁꯤꯅ ꯑꯍꯥꯟꯕ꯫ ꯇ ꯃꯅꯤ ꯑꯦꯗꯤ ꯑꯗꯨꯗꯤ꯫
ꯑꯦ ꯃꯁꯛ ꯐꯖꯕꯁꯤꯡꯁꯦ
ꯎꯝ ꯇꯥꯏ
ꯃꯨꯟꯅ ꯇꯥꯎ ꯃꯁꯛ ꯐꯖꯕꯤꯁꯤꯡꯁꯦ꯫ ꯃꯁꯛ ꯐꯖꯔꯦ ꯑꯗꯨꯒꯤ ꯄꯥꯈꯪꯁꯤꯡꯁꯦ ꯑꯁ꯫ ꯃꯥꯗꯤ ꯃꯁꯛ ꯐꯖꯕꯅꯤꯅ ꯕꯣꯏꯐ꯭ꯔꯦꯟꯗꯤ ꯁꯣꯏꯗꯅ ꯂꯩꯔꯝꯒꯅꯤ ꯍꯥꯏꯅ ꯑꯗꯨꯝ ꯈꯜꯂꯦꯕ꯫ ꯑꯗꯨꯝ ꯄ꯭ꯔꯣꯄꯣꯁ ꯇꯧꯔꯛꯄꯗꯣ ꯃꯥ ꯕꯣꯏꯐ꯭ꯔꯦꯟ꯫ ꯃꯁꯛ ꯐꯖꯕꯅꯤꯅ ꯕꯣꯏꯐ꯭ꯔꯦꯟ ꯂꯩ꯫ ꯂꯩ ꯂꯩꯔꯦ ꯍꯥꯏꯅ ꯈꯟꯈ꯭ꯔꯦꯕ ꯑꯗꯨꯒꯤ ꯄ꯭ꯔꯣꯄꯣꯁ ꯇꯧꯔꯛꯄꯗꯨ ꯃꯤꯅ ꯇꯧꯔꯛꯇ꯭ꯔꯤꯕ ꯑꯗꯨꯒꯤ ꯀꯩꯅꯣ꯫
ꯑꯦ꯫
ꯁꯤꯡꯒꯥ ꯂꯩꯈ꯭ꯔꯦꯕ ꯁꯨꯝ ꯆꯨꯝꯕ ꯃꯑꯣꯡ ꯑꯃꯗ ꯃꯑꯣꯡ ꯑꯃꯗ ꯍꯥꯏꯔꯗꯤ ꯆꯨꯝꯕꯁꯨ ꯂꯩꯔꯝꯕꯅꯦ ꯑꯩꯒꯤ ꯋꯥꯍꯩꯁꯦ꯫
ꯑ ꯈꯪꯗ꯭ꯔꯦ ꯑꯗꯨꯗꯤ
ꯎꯝ ꯅꯪ ꯁꯨꯝ ꯅꯁꯛ ꯐꯖꯔꯝꯃꯅꯤ ꯍꯥꯏꯅ ꯍꯥꯏꯕ ꯋꯥꯅꯤꯗ꯫ ꯑꯗꯨꯒꯤ ꯅꯪ ꯁꯤꯡꯒꯜ ꯂꯩꯔꯤꯅꯦꯕ꯫
ꯐꯖꯗꯦꯗ ꯍꯥꯏꯗꯤ
ꯍꯥꯥ
ꯑꯩꯈꯣꯏꯗꯤ ꯐꯖꯗꯦ ꯐꯖꯗꯕ ꯅꯤꯡꯁꯤꯡꯟꯒꯔ ꯂꯩꯅꯤ
ꯅꯆꯤꯟ ꯊꯤꯒꯅꯨꯍꯦ꯫
ꯊꯂ ꯀꯥꯏꯅ
ꯅꯪꯁꯦ ꯅꯪꯒꯤ ꯄ꯭ꯔꯣꯐꯥꯏꯜꯗꯣ ꯑꯣꯏꯕ ꯅꯪꯁꯛ ꯊꯤꯕ ꯅꯠꯇꯦꯕ꯫
ꯑꯩ ꯄ꯭ꯔꯣꯐꯥꯒꯁꯨ ꯌꯥꯎꯔꯨꯔꯕꯣ ꯑꯃꯨꯛꯀ
ꯍꯥꯥ꯫
ꯀꯁꯦ ꯌꯥꯎꯔꯨꯔꯕꯣ ꯑꯃꯨꯛꯀ꯫
ꯄ꯭ꯔꯣꯐꯥꯏꯜꯗ ꯌꯦꯡꯉꯦꯕ ꯑꯩꯅ ꯅꯪ ꯍꯧꯖꯤꯛ ꯍꯧꯖꯤꯛ ꯌꯦꯡꯕꯅꯦ ꯑꯁ ꯌꯥꯝ ꯌꯥꯝ ꯊꯤꯕꯗ ꯅꯠꯇꯦ ꯌꯥꯝ ꯐꯖꯩꯌꯦ
ꯎꯝ꯫
ꯑꯗꯣ ꯅꯣꯏꯁꯦ ꯀꯣꯂꯦꯖ ꯇꯝꯕꯗꯤ ꯂꯣꯏꯈ꯭ꯔꯕꯣ꯫
ꯇꯝꯗꯤ ꯇꯝꯗ꯭ꯔꯦ ꯍꯣꯏ ꯑꯗꯨ ꯂꯣꯏꯗꯤ ꯂꯣꯏꯍꯧꯗꯦꯗ꯫
ꯑꯠꯆꯥꯥ ꯑꯩꯁꯨ ꯀꯣꯂꯦꯖ ꯇꯝꯕꯗꯤ ꯂꯣꯏꯔꯦ ꯑꯩꯗꯤ꯫
ꯑ ꯌꯥꯝ ꯐꯔꯦ꯫
ꯅꯣꯏ ꯁꯤꯕ꯭ꯂꯤꯡꯗꯤ ꯀꯌꯥꯅꯣ ꯅꯨꯄꯥ ꯀꯌꯥꯅꯣ ꯅꯨꯄꯤ ꯀꯌꯥꯅꯣ ꯏꯃꯥ ꯏꯄꯥꯥꯃꯨꯡꯗꯤ ꯂꯩꯔꯤꯕꯣ
ꯑꯥꯎ ꯂꯣꯏ ꯂꯩꯔꯤꯌꯦ ꯑꯩꯈꯣꯏ ꯃꯤ ꯃꯔꯤꯅ
ꯅꯣꯏ ꯃꯔꯤ꯫
ꯃꯤ ꯃꯔꯤ꯫
ꯑꯣ ꯅꯨꯄꯥ ꯀꯌꯥꯅꯣ ꯅꯨꯄꯤ ꯀꯌꯥꯅꯣ꯫
ꯅꯨꯄꯤ ꯑꯍꯨꯝ ꯅꯨꯄꯥ ꯑꯃ꯫
ꯑ ꯃꯤ ꯃꯔꯤꯗ ꯆꯞ ꯃꯥꯟꯅꯩ ꯑꯃ ꯑꯩꯈꯣꯏꯒ ꯑꯗꯨꯕꯨ ꯑꯩꯈꯣꯏꯒꯤꯗꯤ꯫ ꯎꯝ ꯈꯤꯇꯪ ꯗꯤꯐ꯭ꯔꯦꯟꯁ ꯑꯣꯏꯌꯦ
ꯃꯥꯏꯅ
ꯑꯩꯈꯣꯏꯗꯤ ꯅꯨꯄꯥ ꯑꯅꯤ ꯅꯨꯄꯤ ꯑꯅꯤ ꯇꯧꯋꯦꯕ
ꯑꯣ꯫
ꯑꯗꯨꯒꯤ ꯍꯥꯏꯕ ꯋꯥꯅꯤꯗ
ꯎꯝ ꯑꯗꯤ ꯄꯨꯡ ꯀꯌꯥ ꯍꯥꯏꯔ ꯆ ꯆꯔꯔ
ꯍꯥꯥ
ꯑꯟꯗꯤ ꯄꯨꯨꯡ ꯀ ꯌꯥꯔ ꯆꯠꯆꯥꯒꯤꯔꯣ
ꯂꯥꯝꯕ ꯃꯇꯝꯗ ꯆꯥꯗꯔ ꯄꯨꯡ ꯂꯩꯇꯦ ꯑꯩꯒꯤꯗꯤ꯫ ꯍꯦꯛ ꯂꯥꯝꯕ꯭ꯔꯕ ꯍꯧꯔꯅꯤ꯫ ꯅꯪꯗꯤ ꯆꯥꯛ ꯆꯥꯛ ꯊꯣꯡꯕꯦ
ꯎꯝ꯫
ꯃꯤꯗꯤ ꯌꯨꯝꯗ ꯆꯪꯉꯒ ꯑꯗꯨꯝ ꯆꯥꯔꯅꯤ
ꯏꯁꯤ ꯉ
ꯄꯨꯁ
ꯑꯩꯈꯣꯏ ꯏꯃꯥꯟꯅꯕꯒꯤ ꯏꯃꯥꯟꯅꯕꯒꯤ ꯔꯨꯝꯅꯤꯅ ꯃꯣꯏ ꯃꯣꯏ ꯆꯥꯛ ꯊꯣꯡꯕ ꯑꯩ ꯆꯥꯛ ꯊꯣꯡꯗꯦ
ꯑ
ꯇꯗꯣꯀꯣ ꯃꯅꯅ ꯑꯗꯨ ꯅꯍꯥꯟ ꯀꯩꯅꯣ ꯑꯩꯅ꯫
ꯌꯦꯟ ꯀꯦꯖꯤ ꯑꯃ ꯂꯧꯔꯨꯔꯒ ꯈꯤꯇꯪ ꯀꯪꯅ ꯊꯣꯡꯉꯣ ꯍꯥꯏꯕ ꯋꯥꯅꯦꯕ ꯈꯤꯇꯪ ꯊꯥꯎꯗꯣ ꯈꯤꯇꯪ ꯌꯥꯝꯍꯜꯂꯒ ꯀꯪꯅ ꯐꯖꯅ ꯃꯔꯣꯏ ꯃꯉꯥꯡꯗꯣ ꯐꯖꯅ꯫ ꯊꯥꯕꯒ ꯊꯣꯡꯉꯑꯣ ꯍꯥꯏꯕꯅꯦꯕꯀꯣ ꯑꯗꯣ ꯏꯃꯥꯟꯅꯕꯗꯣ ꯑꯁ ꯏꯁꯤꯡ ꯌꯥꯝ ꯍꯥꯞꯆꯤꯜꯂꯒ ꯂꯩꯕꯣ ꯋꯥꯅꯤꯗ꯫
ꯁꯨꯝꯂꯧ ꯂꯧ ꯈꯣꯠꯄ ꯌꯥꯗ꯭ꯔꯦꯕ
ꯑꯗꯨꯒꯤ ꯑꯩꯅ ꯑꯩꯅ ꯈꯤꯇꯪ ꯁꯥꯎꯔꯒ ꯍꯥꯏꯕꯒꯤ꯫ ꯃꯥꯅ ꯁꯥꯎꯔꯒ ꯅꯦꯛꯁ ꯇꯥꯏꯝꯗꯤ ꯑꯩꯉꯣꯟꯗ ꯆꯥꯛ ꯊꯣꯡꯕ ꯍꯥꯏꯔꯛꯀꯅꯨꯀꯣ ꯍꯥꯏꯌꯦ ꯑꯩꯉꯣꯟꯗ ꯑꯁ ꯀꯤꯕꯨ ꯀꯤꯁꯤꯜꯂꯦ ꯃꯥ꯫ ꯑ ꯍꯣꯏ ꯍꯣꯏ ꯍꯣꯏ ꯑꯁ ꯈꯤꯇꯪ ꯈꯤꯇꯪ ꯉꯥꯡꯕꯗꯨꯅ ꯑꯁ꯫ ꯀꯔꯤꯅꯣ ꯅꯪ ꯁꯥꯎꯒꯅꯨ ꯍꯥꯏꯅ ꯑꯁ ꯑꯅꯤꯃꯛ ꯑꯃ꯫
ꯀꯦꯔꯤꯁꯇꯣ
ꯍꯜꯂꯣ
ꯑ ꯅꯪ ꯅꯪ ꯌꯨꯝꯗ ꯂꯩꯇꯕ꯭ꯔꯥ ꯀꯔꯤꯅꯣ꯫
ꯑꯩ ꯌꯨꯝꯗ ꯂꯩꯇꯦ ꯑꯩ ꯃꯄꯥꯟꯗ ꯂꯩꯌꯦ꯫
ꯑꯣ ꯑꯗꯨꯒꯤꯅꯦꯕ꯫
ꯍꯌꯦꯡꯁꯦ ꯑꯥꯗ ꯆꯠꯁꯤꯔꯅ ꯈꯜꯂꯦ
ꯀꯥꯗꯥꯏ ꯗꯔꯥ
ꯀꯦꯄꯤꯇꯦꯜ ꯏꯟꯗꯤꯌꯥꯒꯤ ꯀꯦꯄꯤꯇꯜꯗ ꯆꯠꯁꯤꯔꯥ ꯍꯥꯏꯅ ꯈꯜꯂꯦꯕ
ꯅꯪꯗꯤ ꯆꯤꯡꯗ ꯂꯩꯕ ꯅꯨꯡꯉꯥꯏꯕ꯭ꯔꯣ
ꯅꯨꯡꯉꯥꯢꯌꯦꯗꯥ
ꯀꯔꯤ ꯆꯤꯡꯅꯦꯍꯦ ꯑꯩꯁ ꯑ ꯀꯩꯅꯣ ꯑꯩꯁ ꯑꯥ
ꯀꯣꯟꯅ ꯑꯗꯨꯝ ꯐꯥꯎꯅꯔꯒꯦꯗ ꯀꯩ ꯆꯤꯡꯅꯣ ꯍꯥꯏꯕꯁꯦ ꯑꯩꯁꯨ ꯆꯤꯡꯗꯒꯤꯅꯦꯕ ꯑꯗꯨ ꯑꯣꯏꯔꯁꯨ꯫
ꯆꯤꯡꯗ ꯍꯥꯏꯕꯁꯦ ꯑꯈꯣꯏꯒꯤ ꯆꯤꯡꯒꯤ ꯇꯝꯄꯥꯛꯇꯣ ꯈꯪꯕ꯭ꯔꯣ꯫ ꯗꯥꯝ ꯌꯥꯝ ꯆꯥꯎꯕ ꯗꯥꯝ ꯌꯥꯝ ꯆꯥꯎꯕ ꯌꯥ ꯂꯩꯕꯗꯣ ꯑꯩꯈꯣꯏ ꯖꯂꯦꯡꯂꯣꯡꯒꯤ ꯌꯥꯝꯅ ꯐꯖꯈ꯭ꯔꯕ ꯏꯁꯩꯁꯨ ꯂꯩꯕꯅꯤ꯫
ꯈꯪꯗꯦ ꯀꯔꯤꯔ꯫
ꯑꯦ ꯑꯩꯈꯣꯏ ꯑꯩꯈꯣꯏ ꯈꯨꯟꯗꯤ ꯗꯥꯝ ꯌꯥꯝ ꯆꯥꯎꯅ ꯂꯩꯕ ꯀꯩꯅꯣ ꯑꯗꯨꯒ ꯂꯥꯎꯁꯨ꯫ ꯄꯦꯂꯤ ꯉꯥꯛꯇ ꯑꯣꯏꯕ ꯂꯥꯎꯁꯨ ꯂꯩꯕ ꯌꯥꯝ ꯐꯖꯕ ꯈꯪꯗ꯭ꯔꯥ꯫
ꯈꯪꯗꯦ
ꯑ‌ꯦ꯫ ꯂꯣꯏꯔꯦꯍꯦ ꯅꯪ ꯈꯪ ꯈꯡꯗꯦ ꯍꯥꯏꯔꯗꯤ꯫ ꯑꯩ ꯀꯣꯟꯅ ꯍꯥꯏꯔꯛꯑꯒꯦ ꯑꯗꯨꯒ ꯑꯥ꯫ ꯍꯧꯖꯤꯛꯇꯤ ꯅꯪ ꯈꯪꯗꯕ ꯃꯥꯜꯂꯦ ꯃꯃꯤꯡ ꯍꯥꯏꯔꯗꯤ ꯈꯪꯂꯝꯃꯅꯤ
ꯃꯃꯤꯡꯗꫭ ꯍꯥꯏꯕ ꯌꯥꯗꯕ꯭ꯔꯣ꯫
ꯃꯃꯤꯡ ꯍꯥꯏꯕ ꯌꯥꯗꯦ ꯃꯃꯤꯡ ꯍꯥꯏꯒꯦ ꯇꯧꯕ ꯃꯇꯝꯗ ꯌꯥꯗꯦꯕ ꯑꯩꯁꯦ ꯏꯀꯥꯏꯌꯦꯕ
ꯏꯁ ꯂꯣꯏꯔꯦ
ꯂꯣꯏ ꯂꯣꯏꯗ꯭ꯔꯤꯗ ꯍꯧꯕꯗ ꯉꯥꯏꯔꯤ ꯀꯩꯅꯣ꯫
ꯑꯥ ꯇꯥꯢꯌꯦ
ꯅꯪ ꯅꯪꯗꯤ ꯌꯨꯝꯗꯥꯒꯤ ꯑꯍꯜꯂꯣ ꯑꯇꯣꯝꯕꯤꯔꯣ
ꯃꯌꯥꯏ ꯅꯦ
ꯃꯌꯥꯏꯁꯤꯡꯁꯦ ꯀꯩꯅꯣꯝꯃ ꯃꯑꯣꯡ ꯑꯃ ꯇꯧꯋꯦ ꯍꯥꯏꯀꯣ
ꯀꯔꯤꯇꯥꯕ꯭ꯔꯣ
ꯑ ꯀꯩꯅꯣ ꯃꯌꯥ ꯃꯌꯥꯏ ꯃꯌꯥꯏꯗ ꯄꯥꯟꯕ ꯁꯤꯡꯁꯦ ꯀꯩꯅꯣ ꯃꯑꯣꯡ ꯑꯃ ꯁꯥꯎꯕ ꯌꯥꯝ ꯀꯜꯂꯦ ꯍꯥꯏꯅ ꯇꯥꯏ
ꯀ꯭ꯔꯤ ꯀꯜꯂꯦ ꯍꯥꯏꯕ
ꯁꯥꯎꯕ ꯌꯥꯝ ꯀꯜꯂ‌ꯦ ꯍꯥꯏꯅ ꯇꯥꯏꯌꯦꯕ ꯁꯥꯎꯕ
ꯑꯁ ꯅꯪ ꯁꯤꯗꯤ ꯀꯔꯤ ꯀꯔꯤ ꯍꯩꯔꯨꯔꯥꯒꯣ ꯀꯗꯥꯏ ꯀꯗꯥꯏꯗꯥꯒꯤ ꯄꯥꯎꯔꯥ ꯈꯪꯗ꯭ꯔꯦꯗꯥ
ꯌꯥꯝ ꯍꯩꯕꯅꯦ ꯑꯩꯁꯨ ꯑꯦꯛꯁꯄꯤꯔꯤꯌꯦꯟꯁꯅ‌ꯦ꯫